ꯍꯂꯣ
ꯀꯩꯗꯧꯔꯝꯃꯤꯅ
ꯆꯥꯛ ꯊꯣꯡꯉꯝꯕꯅꯦ
ꯀꯨꯖꯥ
ꯆꯦꯡꯒ꯭ꯔꯨꯝ ꯈꯔ ꯁꯥꯎꯔꯝꯃꯦꯅ ꯆꯦꯡꯒꯨꯝ ꯀꯥꯡꯍꯧ ꯑꯃ ꯇꯧꯁꯤꯜꯂꯒ ꯁꯒ꯭ꯔꯤ ꯑꯃ ꯊꯣꯡꯖꯤꯜꯂꯦ
ꯆꯦꯡꯒꯣꯝ ꯀꯔꯝꯕ ꯃꯈꯜꯒꯤ ꯆꯦꯡꯒꯣꯝꯅꯣ
ꯎꯝ ꯀꯩꯅꯣꯗꯣ ꯐꯧꯕꯥꯛ ꯆꯦꯡꯕ ꯑꯗꯨꯃꯥꯏꯅ ꯑꯄꯥꯛ ꯑꯄꯥꯛꯄ ꯑꯃ ꯂꯩꯕꯗꯣ ꯃꯈꯣꯛ ꯇꯦꯟꯕꯤꯗꯣ ꯑꯗꯨꯗꯣ
ꯆꯔꯨꯗꯒ ꯁꯧꯕ ꯆꯦꯡꯒꯨꯝ ꯃꯈꯜꯗꯣ ꯑꯣꯏꯒꯔꯥ
ꯅꯠꯇꯦ ꯅꯠꯇꯦ ꯂꯩꯕꯥꯛꯇꯒꯤ ꯁꯧꯕ ꯑꯣꯏꯗꯣꯏꯅꯤ ꯆꯪ ꯆꯔꯨꯗꯩꯁ ꯊꯧꯕꯗꯨꯅꯅꯦ ꯆꯔꯨꯔꯋꯦꯟ ꯍꯥꯏꯅꯩꯌꯦꯕ ꯑꯗꯩꯗꯤ ꯐꯧꯋꯥꯛ ꯆꯦꯡꯒꯨꯝ ꯍꯥꯏꯁꯤꯅꯅꯦ ꯄꯨꯔꯥ ꯁꯥꯇꯤꯟꯗꯧꯅ ꯃꯥꯒꯤ ꯀꯩꯅꯣꯁꯦ ꯌꯥꯝ ꯄꯥꯛꯑꯦꯕ ꯑꯗꯨꯒ ꯃꯈꯣꯛꯁꯦ ꯅꯣꯏꯔꯒ ꯇꯦꯟꯕ ꯑꯗꯒꯤ ꯅꯥꯔꯤꯟ ꯍꯥꯏꯅ ꯑꯃ ꯂꯩꯕꯗꯣ ꯑꯗꯨꯗꯨꯅꯅꯦ ꯑꯩꯈꯣꯏꯒꯤ ꯃꯈꯣꯛ ꯌꯥꯝ ꯁꯥꯡꯉꯒ ꯃꯥꯒꯤ ꯃꯊꯛꯀꯤ ꯁꯔꯨꯛꯁꯤꯅ ꯄꯤꯛꯇꯣꯏꯕ
ꯔꯤꯗꯣ
ꯎꯝ
ꯑꯩꯅ ꯀ꯭ꯂꯥꯁ ꯃꯗꯨꯕꯨ ꯀꯣꯔꯣꯅꯥ ꯃꯅꯨꯡꯒꯤ ꯂꯩꯕ ꯑꯗꯨꯗꯥꯏꯗ ꯑꯣꯏꯗꯣꯏꯅꯦꯕꯀꯣ
ꯎꯝ
ꯔꯥꯐꯦꯦꯜ ꯆꯦꯞꯄꯜꯗꯣ ꯄꯨ ꯄꯨꯈ꯭ꯔꯤ ꯃꯄꯥꯟꯒꯤ ꯑꯗꯨꯗ ꯅꯣꯡ ꯇꯥꯔꯛꯈꯤꯕ ꯇꯥꯏꯃꯤꯡꯗꯣ ꯑꯗꯨ ꯅꯣꯡꯉꯥꯟꯕꯗ ꯉꯧꯔꯥꯎ ꯉꯧꯧꯕꯩ ꯄꯥꯛꯐꯥꯎ ꯐꯥꯎꯅꯕ ꯀꯪꯍꯧꯈꯤꯕ ꯑꯕ
ꯑꯗꯨꯗꯤ ꯅꯥꯔꯤꯟ ꯑꯣꯏꯔꯝꯃꯣꯏꯌꯦ ꯉꯧꯔꯧ ꯉꯧꯔꯣꯏ ꯄꯥꯛꯊꯣꯛ ꯄꯥꯛꯅ ꯍꯧꯦ
ꯅ ꯄꯥꯊ꯭ꯔ ꯄꯥꯡꯅꯥ ꯍꯕꯗꯤ ꯃꯐꯝꯗꯨ ꯌꯥꯝ ꯄꯥꯛꯅꯅꯦ ꯉꯥꯔꯤꯟ ꯃꯇꯣꯟ ꯇꯣꯡꯕꯤꯗꯣ ꯑꯗꯨ ꯐꯖꯅ ꯄꯥꯥꯟꯕ ꯈꯪꯉꯕ ꯑꯗꯨꯗꯣ ꯑꯩꯈꯣꯏ ꯏꯃꯥꯒ ꯆꯪꯉꯒꯅꯦ ꯑꯩꯈꯣꯏꯅ ꯈꯔꯅꯦꯒ ꯄꯥꯏꯔꯒ ꯈꯤꯇꯪ ꯈꯤꯇꯪ ꯍꯜꯂꯦꯗꯅ ꯑꯗꯨꯒ ꯃꯤ ꯑꯅꯤ ꯄꯣꯛꯈꯤꯑ
ꯍꯥꯎꯕꯅꯤ
ꯑꯥ ꯑꯗꯨ ꯑꯗꯨꯅ ꯍꯥꯎ ꯃꯥꯜꯂꯦꯀꯣ ꯐꯧꯕꯥꯛꯁꯤꯒꯨꯝꯗꯒꯤ
ꯊꯕꯛꯅꯗꯤ ꯍꯦꯜꯂꯦ ꯥꯏꯔꯤꯦꯟꯗꯒꯤ ꯍꯥꯏ ꯑꯥ ꯃꯍꯥꯎꯖꯦ ꯅꯥꯔꯦꯟꯗꯒꯤꯗꯤ ꯐꯕꯥꯛ ꯑꯅꯤ ꯍꯦꯜꯂꯦ ꯌꯥꯝ ꯊꯤꯅ
ꯎꯝ ꯍꯥꯎꯗꯤ ꯍꯥꯎꯕꯅꯦꯍꯦ ꯑꯗꯨꯒꯤ ꯃꯁꯔꯨꯝꯗꯣ
ꯎꯝ
ꯍꯟꯗꯛ ꯆꯍꯤ ꯐꯅꯌꯥꯝ ꯌꯥꯝꯃꯦ ꯑꯅꯤꯔꯛ ꯇꯧꯔꯝꯃꯦꯕꯀꯣ ꯑꯗꯨꯒ ꯑꯅꯤꯔꯛ ꯇꯧꯔꯝꯕꯗꯒꯤ ꯑꯗꯨꯝ ꯂꯣꯏꯈ꯭ꯔꯕ ꯀꯩꯅꯣ ꯈꯪꯅꯤ ꯃꯣꯏ ꯑꯗꯨꯃꯥꯏꯅ ꯆꯤꯡꯒꯣꯡ ꯍꯧꯔꯛꯄ ꯃꯐꯝꯁꯦ ꯑꯕꯅꯅꯦꯦ ꯂꯩꯁꯧ ꯂꯩꯕꯗꯣ ꯈꯪꯕ꯭ꯔꯥ ꯂꯩꯁꯧꯅ ꯁꯧꯕ ꯃꯐꯝꯗꯣ ꯑꯗꯨꯗ ꯌꯥꯝ ꯁꯧꯒꯜꯂꯦ ꯍꯥꯏꯌꯦ
ꯑꯥꯎ ꯂꯥꯏꯁꯥꯎ ꯂꯥꯏꯁꯥꯎ ꯂꯩꯌꯦ ꯃꯩ ꯁꯥꯎꯕꯁꯦ ꯃꯣꯏꯒꯤ ꯁꯥꯎꯐꯝꯝꯒꯤ ꯖꯒꯥꯗꯣ ꯂꯥꯏꯁꯪ ꯃꯆꯥ ꯃꯆꯥꯗꯣ ꯑꯗꯨꯒꯨꯝꯕꯌꯥꯝ ꯂꯩꯌꯦꯕ
ꯃꯈꯥꯗ ꯂꯩꯁꯧꯔꯤ ꯃꯀꯣꯟ ꯁꯥꯔ ꯂꯩꯕꯗꯣ
ꯎꯝ ꯎꯝ
ꯆꯣꯡꯈꯠꯂꯛꯄꯅꯤꯅꯁꯨ ꯍꯥꯏꯌꯦꯕ ꯑꯩꯈꯣꯏ ꯆꯦꯛꯄꯜꯗꯣ ꯂꯩꯁꯣꯛꯄ ꯂꯩꯈꯤ ꯃꯇꯝꯗꯨꯗ ꯑꯗꯣ ꯍꯧꯖꯤꯛꯁꯨ ꯂꯩ ꯍꯧꯖꯤꯛꯁꯨꯅꯦ ꯂꯩꯕ ꯂꯩꯇꯕ ꯈꯪꯗ꯭ꯔꯦꯕꯀꯣ ꯍꯧꯖꯤꯛꯇꯤ ꯆꯍꯤ ꯑꯍꯨꯝꯒꯨꯝꯕ ꯁꯨꯖꯜꯂꯛꯑꯦꯕ ꯁꯣꯔꯛꯈꯤꯗꯕ
ꯑꯩꯈꯣꯏꯗꯤ ꯃꯐꯝ ꯑꯍꯨꯝ ꯃꯔꯤ ꯁꯧꯕꯅꯤ ꯑꯩꯈꯣꯏ ꯍꯤꯡꯒꯣꯜꯅꯨꯡꯗ ꯍꯤꯡꯒꯣꯜ ꯑꯀꯣꯏꯕꯁꯤꯗ ꯃꯐꯝ ꯃꯔꯤ ꯃꯉꯥꯃꯨꯛ ꯑꯗꯣ ꯍꯧꯖꯤꯛꯇꯤ ꯀꯩꯅꯣ ꯇꯧꯋꯦ ꯃꯐꯝ ꯑꯃ ꯑꯅꯤꯈꯛꯇꯪ ꯉꯥꯏꯔꯦ ꯁꯥꯎꯕ ꯃꯈꯣꯟ ꯌꯥꯝ ꯊꯣꯛꯑꯦ ꯀꯩꯒꯤꯅꯣ ꯅꯪ ꯐꯣꯟꯗꯣ
ꯍꯦꯟ ꯊꯥꯕꯒꯤ ꯑꯣꯔꯖꯔꯗ ꯍꯧꯖꯤꯔꯦ ꯇꯧꯕ ꯑꯃ ꯊꯣꯛꯄ꯭ꯔꯥ
ꯍꯣꯏ ꯍꯣꯏ ꯑꯗꯨꯒ ꯆꯦꯛ ꯆꯦꯛ ꯇꯧꯕ ꯑꯃꯁꯝꯨ ꯌꯥꯎꯏ
ꯁꯤ ꯁ ꯇꯧꯕ
ꯐꯔ ꯀꯥꯏꯅ ꯃꯈꯣꯟ ꯑꯃꯁꯨ ꯌꯥꯎꯔꯤ
ꯑꯗꯨ ꯀꯅꯣ
ꯅꯣꯏꯔꯣꯝꯗꯗꯤ ꯐꯧꯕꯥꯛ ꯆꯤꯡ ꯂꯣꯟꯁꯦ ꯑꯝꯇ ꯆꯣꯡꯅꯗꯕ꯭ꯔꯕ
ꯆꯣꯡꯗꯤ ꯆꯣꯡꯕꯅꯦ ꯑꯗꯣ ꯌꯥꯝ ꯄꯥꯛꯅꯗꯤ ꯊꯣꯡꯒꯗꯕ ꯃꯥꯜꯜꯂꯤ
ꯑꯩꯈꯣꯏꯔꯣꯝꯗꯅ ꯅꯥꯔꯤꯟꯁꯦ ꯆꯤꯡ ꯂꯣꯝꯗꯗꯤ ꯍꯋꯏꯄꯣꯛꯀꯣ ꯍꯥꯏꯗꯤ ꯑꯩꯈꯣꯏꯒꯤ ꯆꯤꯡꯗꯧꯅ ꯇꯧꯕ ꯖꯒꯥ ꯈꯔ ꯑꯩꯈꯣꯏꯗ ꯈꯤꯇꯪ ꯆꯠꯂꯒ ꯆꯤꯡꯗꯧꯅ ꯇꯧꯕ ꯂꯩꯌꯦꯕ ꯑꯗꯨꯗꯗꯤ ꯍꯦꯛ ꯔꯦꯟ ꯍꯧꯋꯦ ꯑꯗꯨꯗꯨꯒ ꯑꯩꯈꯣꯏ ꯁꯣꯝꯀꯟ ꯁꯥꯏꯗ ꯑꯩꯈꯣꯏ ꯁ꯭ꯋꯥꯏ ꯍꯤꯡꯒꯣꯜ ꯀꯣꯏꯅꯕ ꯖꯒꯥ ꯑꯦꯔꯤꯌꯥꯁꯤꯅ ꯍꯧꯖꯤꯛꯀꯤ ꯐꯋꯥꯛ ꯆꯤꯡꯒꯨꯝꯁꯦ ꯑꯁꯤꯅ ꯌꯥꯝ ꯄꯥꯛꯇꯛꯅꯅ ꯍꯧꯋꯦ ꯑꯩꯈꯣꯏꯒꯤ ꯑꯥꯗ ꯂꯧꯕꯨꯛꯀ ꯂꯩꯗꯣ ꯂꯧꯕꯨꯛꯀꯤ ꯑꯀꯣꯏꯕꯗꯨꯗꯁꯨ ꯃꯐꯝ ꯑꯍꯨꯝ ꯃꯔꯤ ꯑꯗꯨꯝ ꯍꯧꯋꯦꯕꯀꯣ ꯑꯗꯣ ꯑꯩꯈꯣꯏꯅ ꯆꯦꯡꯒꯨꯝ ꯊꯤꯕ ꯍꯩꯕ ꯃꯤꯅ ꯂꯥꯛꯈꯤ ꯇꯥꯔꯦꯅꯦ ꯑꯌꯨꯛꯁꯦ ꯁꯦ ꯃꯣꯏ ꯋꯥꯋꯥꯛꯀꯤꯡ ꯑꯗꯨꯝ ꯆꯠꯂꯦꯕ ꯆꯦꯡꯒꯨꯝ ꯊꯤꯕ ꯍꯩꯕ ꯃꯤꯈꯩꯁꯦ ꯋꯥꯋꯥꯛꯀꯤꯡꯁꯦ ꯑꯌꯨꯛ ꯉꯟꯇꯥ ꯉꯟꯇꯥ ꯆꯠꯂꯦ ꯑꯗꯨꯒ ꯃꯣꯏꯁꯦ ꯃꯩ ꯃꯝꯃꯁꯨꯅꯦ ꯑꯗꯨꯝ ꯆꯦꯡꯡꯂꯨꯝꯁꯦ ꯃꯅꯝꯁꯤꯗ ꯈꯪꯉꯒꯅꯦ ꯃꯣꯏꯅ ꯍꯦꯛꯇ ꯐꯨꯑꯆꯈꯤꯕ ꯑꯩꯈꯣꯏꯅ ꯑꯩꯈꯣꯏ ꯂꯩ ꯂꯩꯅꯕ ꯃꯤꯅ ꯐꯨꯄ ꯌꯥꯕ꯭ꯔꯣ ꯑꯩꯈꯣꯏꯅ ꯈꯪꯗꯕꯗꯣ ꯃꯅꯝ ꯃꯍꯍꯥ ꯆꯪꯉꯣꯝ ꯁꯧꯕꯒꯤ ꯃꯅꯝ ꯃꯍꯍꯥ ꯈꯪꯗꯕꯒꯤ ꯍꯥꯏꯒꯗ꯭ꯔꯥ ꯑꯗꯨꯃꯥꯏꯅ ꯃꯣꯏꯅ ꯑꯗꯨꯝ ꯈꯪꯉꯒꯅꯦ ꯑꯩꯈꯣꯏ ꯊꯕꯛ ꯁꯨꯔꯒ ꯂꯩꯔꯤꯗꯣ ꯑꯩꯈꯣꯏ ꯅꯥꯀꯟꯗꯩ ꯑꯗꯨꯝ ꯍꯦꯛꯇ ꯐꯨꯑ ꯆꯠꯈꯤꯑꯕ ꯑꯩꯈꯣꯏ ꯏꯃꯥ ꯍꯣꯏꯅ ꯅꯣꯡꯃ ꯑꯗꯣ ꯑꯩꯈꯣꯏꯅ ꯃꯤ ꯊꯑꯣꯏꯒꯤ ꯍꯣꯔꯦꯟ ꯂꯕꯨ ꯀꯔꯝꯗꯥꯏꯗ ꯐꯨꯀꯦꯅ ꯊꯝꯃꯤꯅꯦꯅ ꯇꯧꯔꯛꯒꯅꯤ ꯈꯪꯕ꯭ꯔꯥ ꯂꯧꯍꯧꯕꯒ ꯌꯥꯎꯋꯦꯕ ꯑꯩꯈꯣꯏꯗꯤ ꯁꯨꯡ ꯈꯪꯗ꯭ꯔꯕꯅꯤ ꯍꯥꯏꯗꯤꯦ ꯃꯣꯏꯅ ꯂꯥꯛꯑꯒ ꯐꯨ ꯆꯠꯈꯤꯒꯦꯗꯣꯏꯕ
ꯀꯒꯨꯝ ꯍꯕ ꯀꯒꯨꯝ ꯍꯕꯖ ꯌꯥꯝꯈꯛ ꯉꯝꯃꯤꯗꯤ ꯃꯅꯝꯗꯒ ꯈꯪꯉꯦ ꯍꯥꯏꯕꯅꯤ
ꯎꯝ ꯃꯣꯏ ꯃꯅꯝꯗꯨꯅꯤ ꯃꯣꯏ ꯈꯪꯉꯤꯁꯦ ꯑꯗꯩꯗꯤ ꯀꯣꯏꯗꯕꯥ ꯎꯝ ꯆꯦꯡꯒꯨꯝꯗ ꯑꯩꯈꯣꯏꯒꯤ ꯊꯥꯏꯅꯗꯗꯤ ꯑꯩꯈꯣꯏꯅ ꯑꯉꯥꯡꯀꯥꯟꯗꯗꯤ ꯆꯦꯡꯡꯂꯨꯝꯁꯦ ꯃꯈꯜ ꯑꯃꯒ ꯁꯨꯝ ꯆꯥꯒꯦꯕ ꯃꯇꯨꯝ ꯇꯥꯏꯌꯦꯕꯀꯣ ꯑꯗꯨꯅ ꯀꯔꯤ ꯃꯃꯤꯡꯗꯣ ꯀꯩꯅꯣꯝ ꯍꯥꯏꯑꯣ ꯂꯩꯕꯥꯛ ꯃꯔꯨꯝ ꯍꯥꯏꯌꯦꯕ ꯂꯩꯕꯥꯛ ꯃꯔꯨꯝ ꯍꯥꯏꯅ ꯑ
ꯉꯥꯡꯇꯛ ꯇꯥꯕꯤꯗꯣ
ꯉꯥꯡꯇꯛꯀꯅꯗꯤ ꯂꯩꯕꯥꯛ ꯃꯔꯨꯝꯗꯣ ꯈꯪꯗꯦ ꯉꯧꯕꯗꯧ ꯇꯧꯋꯦ ꯑꯗꯨꯒꯅꯦ ꯃꯇꯨꯝ ꯇꯥꯏꯌꯦꯕ ꯈꯪꯕ꯭ꯔꯥ ꯆꯦꯡꯒꯨꯝꯁꯦ ꯄꯨꯔꯥ ꯏꯁꯄꯟꯁꯀꯤ ꯇꯥꯏꯞꯇꯅꯤ ꯈꯪꯕ꯭ꯔꯥ
ꯑꯗꯨ ꯑꯗꯨꯒꯤ ꯆꯦꯒꯣꯜꯗꯨꯗꯤ ꯑꯃꯨꯛꯇ ꯆꯥꯗꯔꯤꯍꯦ
ꯑꯩ ꯆꯥꯈ꯭ꯔꯦꯕ ꯑꯩꯈꯣꯏ ꯕꯥꯅ ꯑꯩꯈꯣꯏ ꯕꯥꯅꯊꯑ ꯍꯧꯔꯝꯃꯦ ꯁꯤ ꯆꯤꯡꯒꯣꯝꯁꯦ ꯍꯥꯎꯕꯅꯦꯅ ꯑꯗꯨ ꯄꯥꯛꯅꯗꯤ ꯁꯧꯈꯤꯗ꯭ꯔꯦꯕ ꯑꯗꯨ ꯆꯍꯤ ꯆꯥꯈꯤꯕꯗꯣ ꯑꯗꯨꯒꯤ ꯃꯇꯨꯡꯗ ꯁꯧꯈꯤꯗ꯭ꯔꯔꯤ ꯍꯥꯎꯁꯨ ꯍꯥꯎ ꯀꯛꯄ꯭ꯔꯥ ꯑꯩꯈꯣꯏꯅ ꯁꯅꯥ ꯊꯣꯡꯕꯒꯤ ꯁꯅꯥ ꯀꯛꯄꯗꯣ ꯑꯗꯨꯃꯥꯏꯅ ꯄꯤꯁꯃꯁꯨ ꯌꯥꯝ ꯇꯥꯛ ꯀꯛꯑꯒꯅꯦꯕ ꯈ ꯃꯥꯅ ꯊꯣꯡꯕꯗꯣ ꯑꯁ ꯂꯣꯏꯔꯦ ꯑꯗꯨꯒꯤ ꯆꯦꯡꯡꯂꯨꯝ ꯂꯩꯕꯥꯛ ꯃꯔꯨꯝꯗꯨꯒꯤ ꯈꯨꯍꯥꯎꯗꯨꯗꯤ ꯂꯩꯕꯥꯛ ꯃꯔꯨꯝ ꯍꯥꯏꯌꯦꯕ ꯃꯇꯨꯝ ꯇꯥꯔꯃꯤꯅꯅꯦ ꯑꯩꯈꯣꯏꯒꯤ ꯌꯦꯔꯨꯝ ꯑꯉꯧꯕꯒꯨꯝꯕ ꯀꯣꯛꯑꯒ ꯇꯥꯕꯗꯣ ꯑꯆꯧꯕ ꯑꯗꯨ ꯑꯗꯨꯒꯒꯨꯝꯕꯒ ꯃꯥꯜ ꯆꯥꯅꯕ ꯃꯁꯛꯒ ꯈꯪꯕ ꯑꯗꯨ ꯂꯩꯕꯥꯛ ꯃꯔꯨꯝꯅꯤ ꯆꯦꯡꯒ꯭ꯔꯨꯝ ꯍꯥꯏꯗꯤ ꯆꯦꯡꯒ꯭ꯔꯨꯝ ꯃꯈꯜ ꯑꯃ ꯑꯗꯣ ꯁꯤ ꯂꯩꯕꯥꯛ ꯃꯔꯨꯝ ꯍꯥꯏꯅꯩꯌꯦꯅꯀꯣ ꯂꯩꯕꯥꯛ ꯃꯔꯨꯝ ꯍꯥꯏ ꯑꯗꯣ ꯈꯪꯗꯦ ꯑꯗꯒꯤ ꯆꯦꯡꯒ꯭ꯔꯨꯝꯁꯦ ꯑꯩꯈꯣꯏꯒꯤ ꯆꯥ ꯌꯥꯗꯕ ꯆꯦꯡꯒꯨꯝ ꯃꯆꯝ ꯆꯝ ꯆ ꯃꯌꯥꯝ ꯁꯧꯕꯗꯣ ꯐꯪꯉꯤꯗꯅ ꯐꯪꯒꯁ ꯀꯥꯔꯒ ꯅꯪꯒꯤ ꯐꯣꯟꯗꯣꯇꯦ ꯌꯥꯝꯅ ꯈꯣꯡꯉꯦ ꯌꯥꯗ꯭ꯦꯕ
ꯅꯦꯠꯋꯥꯛꯅꯔ ꯈꯪꯗꯌꯦ ꯃꯈꯣꯠ ꯑꯃ ꯁꯛ ꯁꯛ ꯁꯧ ꯁꯧ ꯂꯥꯎ ꯑꯃ ꯊꯣꯛꯄ ꯍꯥꯏꯇꯥꯔꯦ
ꯎ ꯔꯦꯗꯤꯑꯣ ꯌꯥꯗꯕ ꯍꯥꯏꯇꯥꯥꯔꯗꯤ ꯇꯦꯔꯦ ꯇꯦꯔꯦ ꯇꯦꯔꯦꯀ ꯈꯣꯡꯉꯦ ꯅꯪ ꯑꯗꯩꯗꯤ ꯆꯦꯡꯒꯨꯝ ꯃꯆꯥ ꯃꯆꯥ ꯑꯃꯁꯨ ꯂꯩꯌꯦꯕ ꯃꯆꯥꯁꯤꯅꯅꯦ ꯀꯨꯞꯁꯦ ꯀꯨꯞꯄꯒ ꯍꯦꯛꯇ ꯄꯥꯛꯇꯛꯅꯅ ꯅꯍꯧꯗꯣꯏꯁꯦ ꯈꯪꯕ꯭ꯔꯥ ꯃꯁꯛꯁꯨ ꯉꯧꯔꯨꯅꯩꯕꯀꯣ ꯃꯥꯗꯣ ꯑꯁ ꯑꯗꯨꯒꯤ ꯆꯦꯡꯒꯨꯝ ꯃꯆꯥꯗꯨꯅꯒ ꯍꯥꯎꯕꯁꯤꯗꯤ ꯉꯥ ꯃꯆꯥ ꯑꯃ ꯇꯪꯒ ꯊꯥꯛꯒꯅꯤ ꯑꯗꯨꯒ ꯊꯣꯡꯒ ꯆꯥꯕꯩ ꯃꯍꯥꯎꯁꯤꯗꯤ ꯂꯩꯇ꯭ꯔꯦ ꯆꯦꯡꯒꯨꯝꯗꯤ ꯑꯩꯈꯣꯏ ꯁꯤꯗꯗꯤ ꯃꯈꯜ ꯌꯥꯝ ꯆꯥ ꯑꯩ ꯃꯈꯜ ꯑꯃ ꯑꯅꯤ ꯑꯍꯨꯝ ꯃꯔꯤ ꯃꯉꯥꯃꯨꯛ ꯁꯨꯨꯔ ꯑꯩ ꯆꯦꯡꯒꯨꯝ ꯃꯈꯜ ꯑꯍꯨꯝ ꯃꯉꯥ ꯆꯥꯔꯦ ꯑꯩꯈꯣꯏ ꯁꯤꯗ ꯃꯈꯜ ꯃꯈꯜꯅꯦꯕ ꯌꯥꯝꯅ ꯊꯥꯖꯗꯅ ꯌꯥꯝ ꯂꯩꯔꯝꯃꯦ ꯆꯦꯡꯒꯨꯝꯁꯦ
ꯂꯩꯕꯅꯦ ꯑꯩꯈꯣꯏꯅ ꯀꯪꯂꯅꯥꯌꯦꯟ ꯍꯣꯡꯕꯗꯒ ꯆꯥ ꯃꯁ ꯏꯠꯇ ꯀꯪꯂꯥꯗ ꯆꯥꯗ꯭ꯔꯥ
ꯎꯝ
ꯑꯗꯨ ꯀꯪꯂꯥ ꯌꯥꯝꯄꯥꯛꯥꯛꯅꯒ ꯆꯕ ꯏꯔꯣꯟꯕ ꯆꯥꯕꯗꯣ
ꯎꯝ
ꯀꯩꯅꯣ ꯃꯈꯜ ꯑꯃꯅꯦꯕ
ꯎꯝ ꯍꯣꯏ ꯑꯗꯨꯕꯨꯗꯤ ꯀꯪꯂꯥꯏꯑꯅꯦꯅ ꯑꯗꯨꯝ ꯂꯩꯔꯦꯗꯅ ꯀꯣ ꯍꯥꯏꯗꯤ ꯑꯗꯨꯗꯤ ꯑꯗꯨ ꯅꯠꯇꯕꯗꯀꯣ ꯑꯩꯅ ꯍꯥꯏꯁꯦ ꯂꯩꯕꯥꯛꯇ ꯁꯧꯕ ꯆꯦꯡꯒꯣꯝꯁꯦ ꯌꯥꯝ ꯉꯛꯑꯦ ꯍꯥꯏꯕ ꯃꯈꯜꯗꯣ ꯈꯪꯗꯦ ꯍꯧꯖꯤꯛ ꯑꯩꯈꯣꯏꯅ ꯎꯗꯕ ꯆꯤꯡꯒꯨꯝꯗꯒ ꯌꯥꯝ ꯆꯥꯟꯅꯕꯁꯨ ꯂꯩꯌꯦꯕꯀꯣ ꯃꯣꯏꯒꯤ ꯆꯤꯡꯒꯤ ꯕ꯭ꯂꯣꯒꯔꯒꯥꯏꯅꯒ ꯊꯥꯒꯠꯂꯛꯄꯗ ꯑꯩꯈꯣꯏꯅ ꯃꯁꯛ ꯈꯪꯗꯕ ꯆꯦꯡꯉꯨꯝꯒ ꯌꯥꯝ ꯆꯥꯏꯌꯦꯕ ꯃꯣꯏ ꯑꯗꯨꯅꯤ ꯑꯩ ꯍꯧꯖꯤꯛꯇꯤ ꯑꯝꯇ ꯐꯪꯈꯤꯗ꯭ꯔꯦ ꯑꯗꯨꯒꯨꯝꯕꯗꯣ ꯀꯩꯅꯣ ꯇꯧꯔꯛꯄ ꯆꯦꯟꯖ ꯃꯌꯥꯝ ꯂꯥꯛꯄꯩꯔꯥ ꯐꯪꯗꯦꯕ ꯑꯗꯨꯒꯨꯝꯕ ꯆꯦꯡꯒꯨꯝ ꯑꯍꯥꯎꯕꯒꯗꯣ ꯑꯝꯇ ꯐꯪꯈꯤꯗ꯭ꯔꯦ ꯑꯁꯤꯒꯤ ꯑꯩꯅ ꯍꯥꯏꯔꯤꯕ ꯐꯧꯕꯥꯛ ꯆꯦꯡꯒꯨꯝꯁꯦ ꯑꯁꯤ ꯃꯐꯝ ꯑꯍꯨꯝ ꯑꯍꯨꯝꯃꯨꯛ ꯃꯨꯠꯈ꯭ꯔꯕꯅꯤ ꯌꯦꯡꯉꯣ ꯑꯩꯈꯣꯏꯒꯤ ꯍꯤꯡꯒꯣꯜ ꯅꯨꯡꯁꯤꯗꯒꯤ ꯑꯗꯨ ꯁꯨꯝ ꯃꯨꯠꯊꯔꯛꯑ ꯃꯨꯠꯊꯔꯛꯑꯗꯧꯅꯦꯕ ꯃꯣꯏꯁꯦ
ꯦꯕ ꯃꯖ ꯍꯥꯡꯕ ꯃꯥꯂꯦ
ꯑꯗꯒꯤ ꯅꯥꯄꯤ ꯁꯣꯡꯉꯦ ꯅꯥꯄꯤ ꯁꯣꯡꯉꯦ ꯅꯥꯄꯤ ꯍꯤꯗꯥꯛ ꯑꯃꯨꯛ ꯀꯥꯞꯄꯅꯤꯀꯣ ꯑꯩꯈꯣꯏ ꯍꯧꯖꯤꯛꯇꯤ ꯊꯥꯏꯅꯗꯤ ꯅꯥꯄꯤꯁꯦ ꯁꯣꯡꯒꯦꯔꯥ ꯁꯣꯡꯉꯣꯏꯒꯦꯔꯥ ꯅꯥꯄꯤꯁꯦ ꯐꯣꯏꯅꯔꯤꯕꯅꯤꯀꯣ ꯍꯥꯏꯗꯠꯅꯗꯅ ꯅꯥꯄꯤ ꯍꯥꯏꯅꯕꯅꯦꯅ ꯊꯥꯡ ꯁꯥꯡ ꯇꯧꯗꯅ ꯃꯁꯤꯗꯩꯁꯤꯗ ꯌꯥꯝ ꯇꯧꯗ꯭ꯔꯅꯦ ꯎ
ꯂꯣꯏ ꯃꯥꯡꯉꯨꯕꯗꯣ
ꯎꯝ ꯎꯝ ꯍꯣꯏ ꯍꯣꯏ ꯑꯝꯇ ꯑꯩ ꯑꯃꯝꯇ ꯊꯝꯈꯤꯦꯀꯣ ꯑꯗꯨꯒ ꯉꯥꯏꯍꯥꯛ ꯂꯩꯔꯡꯃꯨꯛ ꯇꯧꯔꯛꯀꯦ ꯑꯩ ꯁꯣꯝꯗ ꯀꯧꯔꯦ ꯎꯝ